ꯍꯜꯂꯣ
ꯍꯜꯂꯣ
ꯑ ꯏꯅꯦ ꯅꯦꯠꯋꯔꯥꯛꯁꯦ ꯈꯔ ꯅꯨꯡꯉꯥꯏꯕ꯭ꯔꯣ
ꯑꯧ ꯍꯧꯖꯤꯛꯇꯤ ꯈꯔ ꯅꯨꯡꯉꯥꯏꯔꯦ ꯅꯨꯡꯉꯥꯏꯔꯦ
ꯑꯣ ꯀꯩꯗꯧꯔꯃꯤꯅꯣ ꯏꯅꯦ
ꯑꯩ ꯁꯨꯝ ꯄꯨꯔꯥꯏꯗꯕꯤꯗ ꯇꯜ‌ ꯑꯝꯇꯥ ꯆꯥꯔꯨꯖꯤꯔꯅ ꯁꯨꯝ ꯊꯣꯛꯏꯕ ꯈꯣꯡ
ꯎꯝ ꯁꯥꯔ ꯀꯥꯟꯖꯤꯗ
ꯑꯧ ꯋꯥꯛꯀꯤꯡ ꯆꯠꯄꯗꯣ ꯃꯤ ꯅꯨꯡꯁꯥ ꯁꯥꯔ ꯋꯥꯛꯀꯤꯡ ꯆꯠꯂꯣ ꯍꯥꯏꯗꯣ
ꯑꯥ ꯆꯠꯂꯨ ꯆꯠꯂꯨ‌ ꯁꯥꯇꯤꯟ ꯇꯨꯞꯇꯕꯤ ꯆꯠꯂꯨ
ꯑꯗꯨꯅꯤ ꯑꯦ ꯁꯥꯇꯤꯟꯒ ꯇꯨꯞꯄ ꯅꯠꯇꯦ ꯖꯣꯀꯤꯡ ꯑꯃ ꯂꯤꯠꯁꯜꯂꯦꯗꯅ
ꯑꯥ
ꯑꯗꯨꯒ ꯆꯠꯂꯤꯅꯤ
ꯑꯥ
ꯎꯝ
ꯀꯩꯅꯣ ꯆꯥꯛ ꯆꯥꯗ꯭ꯔꯕ꯭ꯔꫭ ꯇꯟ ꯆꯥꯗꯣꯏꯁꯤꯕ
ꯆꯥꯛꯇꯤ ꯄꯨꯡ ꯇꯔꯦꯠ ꯃꯈꯥꯏꯗ ꯆꯥꯛꯆꯥ ꯇꯣꯛꯑꯕꯅꯤꯅ ꯁꯨꯝ ꯏꯃꯥꯒꯤ ꯂꯩ ꯆꯠꯄꯅꯤꯗ
ꯆꯥꯛ ꯄꯨꯡ ꯇꯔꯦꯠ ꯃꯈꯥꯏ ꯆꯥꯛꯇꯣꯛꯑꯦ ꯑꯌꯨꯛꯀꯤ ꯑꯦ ꯄꯨꯡ ꯀꯌꯥꯗ ꯌꯥꯎꯍꯧꯒꯦ
ꯄꯨꯡ ꯃꯔꯤ ꯃꯈꯥꯏꯗ
ꯎꯝ ꯄꯨꯡ ꯀꯌꯥ ꯇꯨꯝꯕ
ꯅꯨꯡꯗꯥꯡꯒꯤꯔꯣ
ꯑꯥ
ꯃꯥꯄꯥꯟ
ꯑꯣ ꯐꯩ ꯐꯩ ꯇꯔꯦꯠ ꯃꯈꯥꯏꯗꯒ ꯆꯥꯛꯊꯣꯛꯄ ꯉꯝꯖꯔꯤꯁꯦ
ꯑꯥ ꯅꯨꯡꯗꯥꯡꯒꯤꯅ ꯃꯉꯥ ꯃꯈꯥꯏꯗ
ꯍꯜꯂꯣ ꯅꯨꯡꯗꯥꯡꯒꯤꯅ ꯃꯉꯥ ꯃꯈꯥꯏꯗ ꯇꯥꯏꯌꯦ ꯇꯥꯏꯌꯦ
ꯅꯨꯡꯗꯥꯡꯒꯤꯅ ꯃꯉꯥ
ꯑꯥ ꯑꯥ
ꯀꯩꯅꯣ ꯕꯁ ꯌꯥꯝ ꯉꯛꯑꯦ ꯑꯩꯗꯤ ꯄꯨꯡ ꯃꯉꯥ ꯃꯈꯥꯏꯗ ꯆꯥꯛ ꯇꯣꯛꯄ ꯅꯨꯡꯗꯥꯡꯒꯤ
ꯀꯩ ꯇꯧꯕꯩ ꯉꯥꯛꯄ ꯑꯥ ꯗꯥꯛꯇꯔꯅ ꯍꯥꯏꯗꯨꯗꯤ ꯄꯨꯡ ꯇꯔꯨꯛ ꯀꯤ ꯃꯃꯥꯡꯗ ꯆꯥꯛ ꯆꯥꯊꯣꯛꯑꯣ ꯅꯥ
ꯍꯥꯏꯕꯩ ꯋꯥꯅꯤꯗꯅ ꯀꯅꯥꯝ ꯇꯧꯅꯗꯦꯗꯅ ꯗꯥꯛꯇꯔꯅ ꯍꯥꯏꯔꯛ ꯏꯜꯂꯤꯀꯣ
ꯑꯥꯎ ꯗꯣꯏꯗꯤ ꯆꯥꯛ ꯀꯥꯊꯣꯛꯑꯗꯤ ꯂꯥ ꯂꯤꯂꯥ ꯐꯂꯥ ꯇꯧꯔꯁꯨ ꯁꯠ ꯂꯥꯎ ꯑꯗꯨꯝ ꯌꯦꯡ
ꯑꯦ ꯀꯩꯅꯣꯗ ꯂꯝꯗꯣꯡꯗ ꯂꯤꯂꯥ ꯂꯩ ꯍꯥꯏꯅꯦ
ꯑꯥ ꯇꯥꯡ ꯇꯔꯥꯅꯤꯊꯣꯏꯗ ꯑꯥ ꯀꯨꯃꯥꯄꯟꯗꯁꯨ ꯂꯩ
ꯀꯨꯟꯃꯥꯄꯟꯖꯅ ꯀꯥꯏꯗ
ꯅꯣꯡꯁꯥꯕꯗ
ꯅꯨꯡꯁꯥꯕꯗ ꯀꯩꯒꯤ ꯅꯨꯡꯁꯥꯕꯒꯤ ꯀꯩ
ꯏꯁꯩ ꯇꯧꯒꯤꯕꯒꯤ ꯄꯩꯁꯥ ꯑꯔꯦꯝꯕ ꯇꯧꯅꯦ ꯇꯧꯕꯗꯣ
ꯅꯣꯡꯁꯥꯕꯗꯤ ꯏꯁꯩ ꯇꯧꯗꯦ ꯀꯩꯅꯣ
ꯇꯧꯒꯤ ꯀꯩꯅꯣ ꯃꯧꯈꯩ ꯄꯨꯊꯕꯤ ꯇꯧꯈꯤꯗꯨꯗꯤ ꯏꯁꯩ ꯑꯅꯤꯅꯤ ꯈꯝꯕ꯭ꯔꯥꯛꯅꯅ ꯇꯧꯋꯤꯗꯣ ꯏꯁ
ꯏꯁ ꯏꯁꯩ ꯍꯥꯏꯒꯦꯁꯦ ꯅꯣꯡꯁꯥꯕꯒꯤ ꯂꯥꯏꯕꯨꯡꯗꯗꯤ ꯇꯧꯗꯦꯕ ꯀꯣ ꯑꯗꯨꯒꯤ ꯂꯝꯄꯥꯛꯇꯨꯗꯕꯨꯗꯤ ꯇꯧꯋꯦꯕ ꯑꯣ ꯑꯗꯨꯗꯣ ꯑꯣ ꯍꯣꯏ ꯑꯁ ꯃꯅꯤꯡꯗ ꯑꯃꯒ ꯅꯥꯀꯟꯒꯤ ꯂꯝꯄꯥꯛꯇꯣ
ꯇꯔꯣꯏ ꯈꯨꯨꯝꯒꯤ ꯃꯆꯥꯗꯣ ꯑꯗꯨ ꯇꯧꯅꯦ ꯇꯥꯡ ꯀꯨꯟꯅꯤꯄꯥꯟꯗ ꯇꯧꯅꯦ ꯇꯧꯔꯝꯕꯗ ꯌꯩꯊꯣꯛꯈꯤꯗꯅ
ꯑꯥ ꯑꯣ ꯂꯝꯗꯣꯡꯒꯤꯗꯅ ꯀꯩ ꯂꯤꯂꯥ ꯇꯧꯗꯣꯏꯖꯥꯠꯅꯣ
ꯈꯪꯗꯦ ꯀꯔꯤꯅꯣꯝ ꯍꯥꯏꯔꯝꯕꯅꯤ ꯄꯤꯁ ꯃꯦꯀꯔꯒꯤꯅ ꯀꯅꯥꯏꯅꯣ
ꯑꯣ ꯄꯤꯁꯃꯦꯀꯔ ꯅꯨꯡꯉꯥꯏ ꯀꯨꯏꯔꯦ ꯇ ꯂꯤꯂꯥ ꯌꯦꯡꯕ ꯆꯠꯇꯕ ꯀꯨꯝꯍꯩ ꯍꯔꯥꯎꯒ ꯑꯝꯇꯕꯨ ꯌꯦꯡꯊꯣꯛꯀꯦꯅꯦ
ꯍꯟꯗꯛꯀꯤ ꯅꯤꯉꯣꯜ ꯄꯥꯜꯂꯤꯁꯦ ꯖꯒꯣꯏ ꯁꯥꯗꯣꯏ ꯅꯠꯇ꯭ꯔꯣ
ꯑꯥ ꯁꯥꯗꯣꯏꯅꯦ ꯁꯥꯁꯦ
ꯁꯥꯁꯤ ꯁꯁꯤ ꯅꯪ ꯑꯩꯗꯤ ꯁꯥꯔꯣꯏ ꯅꯪꯅ ꯁꯥꯔꯗꯤ ꯄꯩꯁꯥ ꯑꯣꯏ ꯊꯥꯔꯛꯀꯦ
ꯑꯥ ꯊꯥꯔꯛꯑꯣ ꯁꯥꯒꯦ ꯀꯦꯠꯊꯥꯔꯒ
ꯎꯨꯝ
ꯀꯩꯒꯤꯟ ꯅꯣꯏ ꯁꯥꯕ ꯌꯥꯗꯕ꯭ꯔꯥ ꯅꯤꯉꯣꯜ ꯄꯥꯜꯂꯤꯗꯔꯣ ꯁꯥꯗꯣꯏꯁꯦ
ꯑꯥ
ꯀꯩꯩ ꯅꯠꯇꯦꯍꯦ ꯀꯥꯡꯒꯤ ꯑꯥ ꯆꯣꯇꯦꯛ ꯆꯣꯏ ꯆꯣꯡꯕ ꯍꯥꯏꯕ꯭ꯔꯥ ꯑꯗꯨ
ꯆꯣꯏꯗꯦꯞꯇꯣ ꯀꯥꯡ ꯆꯤꯡꯉꯒꯕꯨꯗꯤ ꯆꯣꯏꯗꯦꯞ ꯇꯧꯋꯦꯕꯀꯣ
ꯎꯨꯝ
ꯆꯣꯏꯗꯦꯞ ꯇꯧꯗ꯭ꯔꯗꯤ ꯅꯤꯉꯣꯝ ꯄꯥꯜꯂꯤꯗꯤ ꯑꯗꯨꯝ ꯃꯣꯏꯗꯤ ꯅꯃꯨꯛꯁꯨ ꯇꯧꯋꯤꯗꯅ
ꯎꯝ
ꯑꯗꯨꯅꯤ ꯑꯗꯨꯒꯤ ꯅꯍꯥꯃꯨꯛꯀꯤ ꯅꯤꯉꯣꯜ ꯄꯥꯜꯂꯤ ꯅꯨꯃꯤꯠꯀꯤꯗꯣ ꯀꯔꯤꯅꯣꯝꯃ ꯇꯥꯈꯤꯕꯅꯤꯅꯦ ꯀꯥꯡꯒ
ꯑꯗꯣ ꯑꯩꯈꯣꯏꯗꯤ ꯃꯣꯏꯒꯤ ꯅꯤꯡꯉꯣꯜ ꯄꯥꯏꯕꯤꯗꯤ ꯑꯝꯇ ꯌꯥꯎꯗ꯭ꯔꯤꯍꯦ ꯑꯩꯈꯣꯏꯗꯤ ꯃꯣꯏ ꯀꯥꯡ ꯆꯤꯡꯕꯒꯤ ꯇꯣꯏꯇꯦꯞ ꯆꯣꯡꯕꯗꯣ ꯑꯗꯨ ꯈꯤꯇꯪ ꯌꯥꯎꯕ ꯈꯛꯇꯅꯤ ꯅꯤꯡꯉꯣꯜ ꯄꯥꯜꯂꯤꯗꯗꯤ ꯌꯥꯎꯗꯦ
ꯎꯝ ꯑꯝꯇꯎꯨ ꯎꯗ꯭ꯔꯤ ꯅꯪꯅ‌‌ ꯖꯒꯣꯏ ꯁꯥꯕꯗꯨ ꯌꯦꯡ ꯇꯥꯔꯦ ꯍꯟꯗꯛ
ꯌꯦꯉꯋꯦ ꯎꯗ꯭ꯔꯤꯕꯣ‌‌ ꯑꯁꯦꯛꯕꯒꯤ
ꯎꯗꯔꯤꯌꯦ
ꯂꯥꯏ ꯍꯔꯥꯎꯕꯗꯒ ꯁ꯭ꯋꯢꯗꯣ ꯎꯗ꯭ꯔꯣ
ꯂꯥꯏ ꯍꯔꯥꯎꯕꯗꯒ ꯅꯪꯅ ꯎꯗꯕꯩ ꯑꯣꯏꯔꯝꯅꯤꯍꯦ ꯁꯥꯏꯌꯦ
ꯑꯥ ꯑꯗꯣ ꯌꯥꯏꯐꯕꯤ ꯂꯨꯍꯣꯡꯕꯗꯤ ꯆꯠꯂꯣꯏꯗ꯭ꯔꯣ
ꯑꯦ ꯌꯥꯏꯐꯕꯤ ꯂꯨꯍꯣꯡꯕ ꯆꯠꯂꯣꯏꯗ꯭ꯔꯌꯦ ꯅꯪ ꯉꯥꯡꯏꯗꯨꯕꯨ ꯀꯩꯅꯣ ꯇꯥꯕ ꯌꯥꯕ
ꯅꯠꯇꯦꯗ ꯑꯩꯅ ꯍꯥꯏꯗꯤ ꯄꯨꯛꯅꯤꯡ ꯅꯨꯡꯁꯤꯗꯅꯒ ꯑꯩ ꯆꯠꯂꯔꯣꯏ ꯑꯩꯁꯨ
ꯑꯣ ꯄꯨꯛꯅꯤꯡ ꯅꯨꯡꯁꯤꯕꯩꯔꯣ ꯄꯨꯛꯅꯤꯡ ꯅꯨꯡꯁꯤꯕꯩ ꯃꯇꯝ ꯍꯦꯟꯈ꯭ꯔꯦ
ꯄꯨꯛꯅꯤꯡꯒ ꯅꯨꯡꯁꯤꯗꯔꯦ
ꯅꯨꯡꯁꯤꯗ꯭ꯔꯦ
ꯑꯥ
ꯅꯪꯉꯣꯏꯗ
ꯑꯗꯨꯒ ꯅꯪꯅ ꯐꯣꯟ ꯐꯣꯟ ꯊꯝꯕꯗꯣ ꯍꯩꯇ꯭ꯔꯤꯗꯨꯅ ꯀꯔꯤꯒꯤꯅꯣꯕ ꯐꯣꯟ ꯇꯧꯕ ꯍꯩꯔꯒ ꯐꯣꯟ ꯀꯛꯄ ꯍꯩꯇ꯭ꯔꯤꯗꯣ ꯀꯩ ꯃꯔꯝꯒꯤꯅꯣꯕ ꯊꯝꯅꯨ ꯊꯝꯗꯅ
ꯊꯣꯛꯂꯛ ꯑꯦ ꯑꯗꯨ ꯀꯣ ꯌꯥꯗꯕꯩꯅꯤ
ꯌꯥꯗꯤꯌꯦ ꯑꯩꯈꯣꯏꯅ ꯊꯝꯕ
ꯑꯥ
ꯑꯩ ꯇꯧꯔꯛꯀꯦꯅ ꯇꯧꯔꯦ ꯑꯗꯨꯒ ꯃꯥꯅ ꯇꯧꯁꯜꯂꯛꯏꯅꯦ
ꯎꯝ
ꯍꯣꯏ‌‌‌‌‌‌‌ꯍꯣꯏ‌‌‌‌‌‌‌‌ꯑꯥ
ꯅꯪꯗꯤ ꯉꯁꯥꯏ ꯇꯧꯔꯣꯑꯣ ꯌꯥꯗ꯭ꯔꯣ ꯑꯗꯨꯗ ꯑꯗꯨꯝ ꯇꯧꯔꯛ ꯌꯥꯏꯗꯅ
ꯎꯝ ꯀꯩꯅꯣ ꯋꯥꯀꯤꯡ ꯆꯠꯂ ꯀꯩꯅꯣ ꯑꯁ ꯆꯥꯛ ꯇꯣꯛꯄ ꯀꯨꯏꯗ꯭ꯔꯤꯗ ꯀꯩꯅꯣꯛ‌‌‌‌ ꯇꯟ ꯂꯩꯕ ꯆꯠꯂꯦ ꯍꯥꯏꯅꯅꯦ ꯑꯩꯈꯣꯏ ꯆꯥꯎꯊꯣꯛꯄ ꯀꯨꯏꯗ꯭ꯔꯤꯃꯦ ꯄꯨꯡ ꯑꯃ ꯑꯗꯨꯋꯥꯏꯗ ꯆꯥꯛ ꯆꯥꯈꯤꯗ ꯉꯥꯏꯔꯤꯅꯦ
ꯏꯃꯥꯏꯄꯦꯝꯃꯥ ꯈꯥꯡꯉꯝꯕ꯭ꯔꯥ ꯑꯗꯨꯗꯤ
ꯉꯝꯃꯦ ꯄꯨꯡ ꯇꯔꯥꯃꯥꯊꯣꯏ ꯚꯥꯔꯣꯗ ꯇꯨꯝꯃꯅꯤ ꯑꯗꯨꯒ ꯌꯥꯍꯧꯅ ꯄꯨꯡ ꯃꯥꯄꯟ ꯇꯔꯥꯗ ꯍꯧꯒꯠꯂꯅꯤ ꯀꯩꯅꯣ
ꯑꯥ
ꯆꯥꯛꯅ ꯄꯨꯡ ꯕꯥꯔꯣ ꯑꯃꯗ ꯆꯥꯔꯅꯤ
ꯑꯥ
ꯋꯥꯔꯤ ꯁꯥꯟꯅꯔꯅꯤ
ꯑꯥ
ꯅꯨꯡꯗꯥꯡꯗ ꯄꯨꯡ ꯑ ꯇꯔꯦꯠ ꯅꯤꯄꯥꯜꯗ ꯆꯥꯛ ꯊꯣꯡꯒꯠꯂꯅꯤ ꯇꯔꯦꯠ ꯇꯔꯦꯠ ꯑꯗꯨꯋꯥꯏꯗ ꯆꯥꯛ ꯆꯥꯕꯅ ꯄꯨꯡ ꯅꯤꯄꯥꯥꯟ ꯃꯥꯄꯟ ꯑꯗꯨꯋꯥꯏ ꯆꯥꯔꯅꯤ꯫
ꯑꯥ
ꯆꯪꯕ ꯄꯨꯡ ꯇꯔꯥ ꯆꯪꯉꯅꯤ ꯇꯔꯥꯃꯥꯊꯣꯏ ꯕꯥꯔꯣꯗ ꯇꯨꯝꯃꯅꯤ ꯁꯤꯅꯤ ꯀꯩꯅꯣ꯫
ꯃꯥꯅꯦ ꯁꯤꯗꯧ ꯄꯨꯟꯁꯤꯅꯤ ꯅꯨꯡꯉꯥꯏꯊꯣꯛ
ꯁꯤꯗꯧ ꯄꯨꯟꯁꯤꯅꯤ ꯇꯝꯕ ꯉꯝꯕ ꯅꯠꯇꯦ꯫
ꯃꯥꯅꯦ꯫ ꯅꯨꯡꯉꯥꯏꯊꯣꯛꯀꯗꯧꯅꯦ꯫
ꯎꯝ ꯈꯣꯡꯅ ꯆꯠꯏꯗꯨꯕꯨ ꯇꯟꯅ ꯂꯩꯐꯝ ꯌꯧꯗ꯭ꯔꯤꯕꯣ?
ꯌꯥꯎꯗ꯭ꯔꯤ꯫
ꯃꯤ ꯌꯦꯡ ꯌꯦꯡ ꯆꯠꯂꯤꯅꯤ ꯀꯩꯅꯣ꯫ ꯃꯤꯁꯨ ꯈꯔ ꯌꯦꯡꯗꯕꯤ ꯑꯦ ꯐꯖ ꯐꯖꯕ ꯌꯥꯎꯔꯝꯃꯒꯅ ꯍꯥꯏꯕꯤꯔꯛꯑꯣ꯫
ꯑ ꯑꯩꯈꯣꯏ ꯂꯝꯄꯥꯛꯀꯤ ꯀꯨꯝꯍꯩ ꯍꯔꯥꯎꯒꯨꯝ ꯑꯃꯇ ꯇꯧꯔꯣꯏꯗ꯭ꯔꯣ ꯃꯤꯒꯤ ꯂꯝꯄꯥꯛꯀꯤꯗꯤ ꯑꯝꯇꯧꯅꯩ꯫
ꯑꯩꯈꯣꯏ ꯂꯝꯄꯥꯛꯀꯤꯗꯤ ꯇꯧꯐꯝ ꯂꯩꯇ꯭ꯔꯦꯗꯅ꯫
ꯀꯝꯃ꯭ꯨꯅꯤꯇꯤ ꯍꯣꯜ ꯂꯩꯁꯤꯗꯤ꯫
ꯀꯝꯃ꯭ꯅꯨꯇꯤ ꯍꯟꯗꯗꯤ ꯆꯜꯂꯣꯏꯗ꯫
ꯑꯦ ꯂꯝꯄꯥꯛ ꯑꯃ ꯂꯩꯗꯨꯗꯤ ꯃꯆꯥ ꯑꯃ꯫
ꯑꯝ ꯂꯝꯄꯥꯛ ꯃꯆꯥꯗꯣ ꯁ꯭ꯀꯨꯜ ꯁꯥꯖꯤꯟꯈꯤꯕꯩꯅ ꯊꯣꯛꯄꯤꯗ꯭ꯔꯤꯕꯣ?
ꯊꯣꯛꯑꯦ ꯊꯣꯛꯄꯕꯨꯗꯤ ꯑꯗꯨꯏꯁꯨ ꯑꯗꯨꯝ ꯌꯥꯅꯤ ꯀꯩꯅꯣ ꯀꯩꯅꯣ ꯃꯆꯥ ꯑꯃ ꯁꯤꯟꯕꯗꯤ꯫
ꯍꯣꯏ ꯍꯣꯏ ꯍꯣꯏ ꯂꯩꯁꯥꯕꯤꯅ ꯃꯥꯡ ꯊꯥꯔꯛꯎꯅꯦ꯫
ꯎꯝ ꯂꯩꯁꯥꯕꯤꯟꯗ ꯀꯃꯥꯏꯅ ꯃꯥꯡ ꯊꯥꯗꯣꯔꯤꯒꯦ ꯑꯣ ꯑꯍꯟꯅ ꯃꯥꯡ ꯊꯥ ꯑꯗꯨꯒ ꯑꯉꯥꯡꯅ ꯃꯇꯨꯡ ꯏꯟꯅꯗꯧꯅꯦ ꯀꯅꯥꯝꯇꯅ ꯑꯉꯥꯡꯅ ꯃꯥꯡ ꯊꯥꯔꯒ ꯇꯨꯡ ꯏꯟꯅꯗꯦ ꯑꯍꯟꯅ꯫
ꯑꯣ
ꯑꯍꯟꯅ ꯃꯥꯡ ꯊꯥꯗꯧꯕ ꯂꯝꯖꯤꯡꯗꯧꯕ ꯂꯝꯖꯤꯡꯅ ꯇꯥꯛꯄꯤꯗꯧꯕ꯫ ꯑꯗꯨꯒ ꯑꯩꯈꯣꯏꯅ ꯏꯅꯍꯧꯗꯨꯕ ꯑꯉꯥꯡ ꯃꯥꯡ ꯊꯥꯔ ꯍꯩ ꯁꯤꯡꯉꯦ ꯑꯃꯨꯛ ꯍꯥꯏꯕꯤꯗꯣꯏꯅꯤ꯫
ꯎꯝ ꯆꯦꯛ ꯆꯦꯛꯁꯤꯜꯂ ꯆꯦꯛꯀꯤ ꯌꯨꯝ ꯁꯥꯏꯌꯦꯅ ꯋꯥ ꯉꯥꯡꯕ ꯍꯩꯔꯦ ꯏꯃꯧꯗꯤ꯫
ꯎꯝ ꯆꯦꯛꯀꯤ ꯌꯨꯝꯗꯤ ꯂꯥꯏꯗꯅ ꯌꯨꯝ ꯃꯥꯟꯕ ꯑꯃꯐꯥꯎ ꯁꯥꯡꯉꯝꯗ꯭ꯔꯤ ꯏꯕꯦꯝꯃ꯫ ꯆꯦꯛꯇꯤ ꯑꯂꯥꯏ ꯂꯥꯞꯅ ꯊꯪꯈ꯭ꯔꯣ ꯑꯝꯇ꯫
ꯑꯗꯨꯗꯤ ꯅꯪꯅ ꯍꯌꯦꯡ ꯀꯩꯅꯣ ꯇꯧꯔꯀꯥꯟꯗ ꯁꯥꯒꯗꯧꯕ꯫
ꯎꯝ ꯀꯩꯅꯣ ꯇꯧꯗ꯭ꯔꯒꯅ ꯇꯣꯛꯑꯦ꯫
ꯑꯩꯃꯥ ꯇꯧꯔꯔꯣꯏꯗ꯭ꯔꯥ ꯍꯥꯏꯁꯦ꯫
ꯑꯁ ꯀꯩꯅꯣ ꯍꯥꯏꯁꯤꯕꯣ ꯈꯪꯗꯦ ꯇꯧꯉꯝꯕ꯭ꯔꯣ ꯑꯗꯨꯕꯨ ꯂꯥꯏꯕꯛꯇ ꯇꯧꯔꯅꯣꯅ ꯇꯝꯃꯝꯃꯗꯤ꯫
ꯀꯃꯥꯏꯅ ꯂꯥꯏꯕꯛꯇ ꯇꯝꯗꯣꯏꯅꯣ꯫
ꯎꯝ ꯋꯥꯔꯤꯁꯦ ꯀꯩꯅꯣꯅꯦꯍꯦ꯫
ꯍꯩꯃꯥ ꯂꯥꯏꯕꯛꯇ ꯇꯝꯕ ꯍꯥꯏꯁꯦ꯫ ꯅꯪꯅ ꯆꯠꯂꯤꯕ ꯄ꯭ꯔꯣꯒꯥꯝꯗꯨꯒꯤ ꯃꯇꯨꯡ ꯏꯟꯂꯦ꯫
ꯎꯝ ꯍꯣ ꯍꯣ
ꯆꯠꯄꯗꯤ ꯑꯗꯨꯝ
ꯏꯅꯦꯍꯣꯏꯗꯤ ꯏꯅꯦꯍꯣꯏꯗꯤ ꯀꯩꯅꯣ ꯏꯁꯨꯒ ꯐꯪꯉꯕ꯭ꯔꯣ?
ꯑꯍꯣꯏ ꯏꯁꯨ ꯑꯅꯤ ꯂꯩꯖꯔꯦ꯫
ꯑꯣ ꯏꯄ꯭ꯋꯥꯒꯤ
ꯏꯆꯥꯒꯤ
ꯏꯆꯥꯒꯤ ꯑꯣ
ꯎꯝ
ꯀꯌꯥꯝ ꯆꯥꯎꯔꯒꯦ
ꯑꯗꯨ ꯑꯍꯟꯗꯣ ꯀ꯭ꯂꯥꯁ ꯁꯚꯦꯟ ꯀꯥꯖꯔꯦ ꯑꯇꯣꯝꯕꯗꯨꯅ ꯐꯣꯔ ꯀꯥꯔꯦ
ꯑꯣ ꯅꯨꯡꯁꯤꯔꯝꯅꯤꯅꯦ ꯃꯁꯨꯒ ꯐꯪꯉꯥꯕꯅꯤꯅ
ꯑꯧ
ꯏꯁꯨ ꯏꯆꯥꯒꯁꯦ ꯑ ꯀꯧꯕꯁꯦ ꯃꯤ ꯀꯌꯥ ꯀꯧꯒꯦ
ꯆꯥꯛꯀꯧꯕꯁꯦ
ꯑꯥ
ꯆꯥꯛꯀꯧꯕꯗꯤ ꯏꯅꯦꯅꯦ ꯏꯆꯦꯅꯦ ꯑꯗꯒꯤ ꯏꯅꯥꯎꯅꯨꯄꯤ ꯑꯝꯅꯦ ꯏꯆꯥꯅꯦ ꯏꯆꯥꯅꯨꯄꯤꯅꯦ ꯃꯣꯏ ꯃꯉꯥ ꯀꯧꯋꯦ ꯅꯤꯉꯣꯜ ꯃꯉꯥ
ꯎꯝ ꯅꯤꯉꯣꯜ ꯃꯉꯥ
ꯑ ꯅꯤꯉꯣꯜ ꯃꯉꯥꯗꯨꯒꯤ ꯃꯇꯨꯡ ꯏꯜꯂꯛꯄꯗ ꯇꯔꯦꯠ ꯅꯤꯄꯥꯜ ꯑꯝꯒꯥ
ꯑꯁ ꯌꯥꯝꯃꯦꯍꯦ ꯑꯗꯨ ꯏꯅꯦꯍꯣꯏꯗꯤ ꯃꯤ ꯌꯥꯝ ꯕꯅꯤꯅ ꯑꯗꯨꯝ ꯆꯥꯛ ꯀꯩꯀꯥ ꯊꯣꯡꯕ ꯈꯣꯠꯄꯁꯦ ꯑꯗꯨꯝ ꯎꯁꯣꯞ ꯃꯆꯥ ꯑꯃ ꯍꯧꯕꯒ ꯃꯥꯟꯅꯔꯦꯅꯦ
ꯑꯣ ꯅꯤꯉꯣꯜ ꯆꯥꯛꯀꯧꯕꯅꯤꯅ ꯄꯤꯕꯥꯒꯩꯅ ꯊꯣꯡꯉꯦꯗꯅ
ꯑꯥ
ꯑꯗꯩꯗꯤ ꯑꯩꯈꯣꯏꯒꯤꯗꯤ ꯑꯗꯨꯝ ꯁꯖꯤꯕꯨ ꯆꯩꯔꯥꯎꯕꯗꯁꯨ ꯃꯩꯇꯩꯒꯤ ꯆꯍꯤ ꯍꯧꯕꯅꯦꯅ ꯁꯖꯤꯕꯨ ꯆꯩꯔꯥꯎꯕ ꯅꯣꯡ ꯄꯥꯟꯄꯥꯟꯕꯖꯤꯗꯤ ꯑꯩꯈꯣꯏꯒꯤꯗꯤ ꯅꯤꯉꯣꯜ ꯂꯣꯏ ꯂꯥꯏ ꯂꯥꯛꯅꯩꯌꯦꯕ
ꯏꯅꯦ ꯄꯨꯡꯗꯣ ꯑꯝꯇ ꯌꯦꯡꯕꯤꯔꯣ ꯑꯗꯨꯝ ꯊꯝꯕ ꯌꯥꯔꯅꯤ
ꯌꯥꯝꯅꯤ ꯌꯥꯝꯅꯤ ꯑꯩ ꯌꯦꯡꯖꯒꯦ
ꯇ ꯊꯝꯕꯗꯣ ꯑꯝꯇ